ꯍꯜꯂꯣ
ꯑꯣ
ꯀꯩꯗꯧꯔꯤꯅꯣ
ꯍꯤꯞꯄꯤꯗ ꯃꯊꯥ ꯁꯥꯏ
ꯀꯩ
ꯎꯝ ꯈꯪꯗꯦ
ꯎꯝ
ꯄꯦꯗꯧꯕꯤꯅꯣ ꯆꯥꯛꯈꯨꯝꯗ ꯂꯩꯔꯤꯔꯣ
ꯍꯣꯏ
ꯆꯥꯛ ꯊꯣꯡꯗꯔꯣ ꯊꯣꯡꯉꯕꯣ
ꯇ꯭ꯔꯛꯄꯨꯗꯤ ꯊꯣꯡꯔꯦ ꯊꯣꯡꯕ ꯂꯣꯏꯔꯦ
ꯀꯩ ꯏꯟꯖꯥꯡꯅꯣ
ꯁꯤꯗꯤ ꯕꯣꯏꯂꯔ ꯊ ꯍꯣꯒꯦ
ꯆꯥꯎꯋꯅꯦ
ꯍꯪꯅꯤꯗ ꯍꯥꯎꯒꯦꯔ ꯍꯥꯎꯔꯣꯏꯗ꯭ꯔꯥ
ꯅꯪꯅ ꯊꯣꯡꯉꯤꯔꯣ
ꯅꯠꯇꯦ
ꯎꯝ
ꯅꯪꯗꯤ ꯊꯧꯔꯕꯣ
ꯊꯣꯡ ꯉꯕꯣ ꯍꯥꯏꯔꯣ
ꯍꯣꯏ
ꯊꯧꯔꯔ ꯄ ꯑꯥꯏ ꯃꯔꯦ
ꯊꯣꯡꯂꯕ ꯍꯥꯏꯕ
ꯈꯪꯗꯦ ꯆꯥꯛꯈꯨꯝꯗꯨ ꯆꯪꯗꯦ ꯑꯩ
ꯏꯁ ꯅꯨꯡꯉꯥꯏꯅꯦ ꯑꯗꯨꯗꯤ
ꯇꯜꯂꯦ ꯆꯪꯉꯒ ꯊꯣꯡꯕ ꯌꯥꯕꯅꯤ ꯇꯟꯕꯁꯤꯅ ꯇꯟꯕꯤꯁꯅ ꯇꯟꯕꯤꯁꯅ ꯑꯩ ꯀꯩꯅꯣ ꯍꯥꯏꯒꯦ ꯇꯕꯅꯦ ꯀꯥꯎꯔꯦ ꯑ ꯉꯁꯥꯏꯗꯣ ꯀꯔꯤ ꯑꯩꯈꯣꯏ ꯌꯨꯝ ꯃꯅꯥꯛꯇ ꯍꯍꯩ ꯑꯃ ꯂꯩꯕꯗꯣ
ꯑꯣ
ꯃꯅꯨꯛ ꯀꯟꯕꯗꯣ
ꯎꯝ
ꯃꯃꯤꯡ ꯈꯪꯗ꯭ꯔꯦ ꯈꯪꯕꯅꯥꯡ ꯃꯃꯤꯡ
ꯍꯪꯦꯗ
ꯊꯩꯕꯣꯡ ꯍꯥꯏꯕ꯭ꯔꯥ ꯀꯩꯅꯣꯝ ꯍꯥꯏꯕꯅꯤ ꯆꯨꯝꯕ ꯃꯥꯜꯂꯦ ꯊ ꯑꯗꯨ ꯃꯔꯨ ꯂꯧꯊꯣꯛꯄ ꯉꯁꯥꯏ
ꯑꯣ
ꯑꯗꯨꯁꯨ ꯎ ꯐꯨꯠꯂꯒ ꯐꯨꯠꯂꯒ ꯍꯥꯏꯗꯧꯔꯣ ꯍꯥꯎꯋꯦꯅ ꯃꯣꯔꯣꯛ ꯃꯦꯠꯄꯒ ꯆꯥꯕꯗꯣ
ꯍꯣꯏ ꯍꯣꯏ ꯍꯧꯒꯅꯤ
ꯉꯁꯥꯏ ꯃꯔꯨ ꯈꯛꯇ ꯂꯧꯊꯣꯛꯄ ꯆꯥꯗꯤ ꯆꯥꯅꯤꯡꯗꯦꯕ ꯑꯩ
ꯎꯝ
ꯑꯗꯨ ꯂꯧꯊꯣꯛꯑꯒ ꯐ ꯐꯧꯔꯝꯃꯅꯦꯩ
ꯎꯝ ꯑꯩꯒꯤ ꯑꯩꯒꯤ ꯏꯆꯥ ꯅꯨꯨꯄꯥꯅ ꯏꯃ ꯅꯪꯁꯨ ꯆꯥꯅꯤꯡꯕ꯭ꯔꯥ ꯍꯥꯏꯌꯦ ꯑꯩꯕꯨꯣ
ꯑꯣ
ꯑꯩꯅ ꯆꯥꯅꯤꯡꯗꯦ ꯃꯅꯝ ꯅꯝꯈꯤꯌꯦ ꯍꯥꯏꯔꯤꯕꯔꯤꯕ
ꯅꯪ ꯑꯍꯥꯟꯕ ꯂꯥꯛꯄ ꯎ ꯁꯤꯗ ꯂꯥꯛꯄ ꯃꯇꯝꯗꯅ ꯅꯪꯅ ꯑ ꯀꯩꯅꯣꯒꯤ ꯃꯪꯒꯦꯒꯤ ꯎꯗ ꯍꯥꯏꯗꯣꯏꯔꯣ ꯅꯪꯅ ꯀꯥꯈꯠꯄꯗꯨ
ꯅꯍꯥꯟ
ꯑ ꯅꯍꯥꯟ ꯅꯍꯥꯟ ꯅꯍꯥꯟ ꯀꯨꯏꯔꯦ
ꯑꯣ ꯍ
ꯑꯩꯈꯣꯏꯒꯤ ꯌꯨꯝ ꯃꯊꯛꯇ ꯃꯪꯒꯦꯒꯤ ꯎ ꯂꯩꯕꯗꯨꯣ ꯅꯪ ꯀ ꯈꯠꯄꯗꯣ ꯌꯥꯝ ꯃꯥꯥꯏꯦ ꯅꯤꯡꯁꯤꯡꯉꯛꯑꯦ
ꯍꯅꯦ
ꯍꯣꯏ ꯀꯥꯏꯌꯦ ꯍꯧꯖꯤꯛꯇ ꯅꯤꯡꯁꯤꯡꯂꯦ ꯀꯥꯕꯅꯦ ꯍꯧꯖꯤꯛꯇꯤ ꯂꯩꯇ꯭ꯔꯦ ꯑꯗꯨꯒꯤ ꯀꯩꯅꯣ ꯇꯧ ꯀꯨꯏꯔꯦꯗ ꯅꯪ ꯑꯍꯥꯟꯕ ꯂꯥꯛꯄ ꯃꯇꯝꯗ
ꯑꯣ ꯑꯣ ꯑꯣ ꯑꯣ ꯑꯣ ꯑꯣ ꯅꯤꯡꯁꯤꯡꯂꯛꯑꯥꯏ ꯍꯣꯏ ꯅꯪꯒꯤ ꯌꯨꯝ ꯃꯊꯛꯇ ꯂꯩꯕꯗꯣ
ꯍꯥꯎꯗꯤ ꯍꯥꯎꯕꯅꯦ ꯑꯗꯣ
ꯑꯣ
ꯗꯒꯗꯤ ꯌꯥꯝꯝꯗꯗ ꯂꯩꯗ꯭ꯔꯦ ꯎꯝ ꯊꯨꯝꯃꯤꯃꯦ
ꯎꯝ
ꯑꯩꯒꯤ ꯑꯥ ꯑ ꯍꯥꯏꯔꯛꯑꯣ
ꯅ ꯍꯅ ꯍꯥꯏꯔꯣ
ꯀꯅ ꯁꯨꯕꯤꯕꯗꯣ ꯅꯍꯥꯟ ꯅꯨꯡꯁꯥꯗꯤ ꯊꯣꯛꯄꯅꯦꯗꯣ ꯅꯨꯡꯁꯥ ꯀꯟꯅ ꯊꯣꯛꯇꯕꯩ ꯅꯝꯊꯤꯌꯦ ꯑꯃꯨꯛ ꯁꯨꯒꯦ ꯈꯜꯂꯒ ꯀꯥꯎꯋꯦ ꯇꯥꯟꯜꯂꯒ ꯂꯩꯕꯗ ꯍꯥꯏꯔꯣ
ꯑꯩꯅ ꯅꯍꯥꯟ ꯑꯁꯤꯗ ꯐꯥꯔꯁꯇ ꯂꯥꯛꯄꯗꯣ
ꯑꯥ
ꯑꯗꯨ ꯃꯇꯝꯗꯨꯗꯤ ꯃꯪꯒꯦꯗꯣ ꯌꯥꯝ ꯍꯥꯎꯋꯤꯅꯦ
ꯍꯥꯎꯋꯦ ꯍꯣꯏ
ꯑꯩꯈꯣꯏꯗꯗꯤ ꯂꯩꯇꯕꯒꯤꯀꯣ ꯑꯗꯒꯤ ꯑꯁ ꯐꯖꯥꯅ ꯆꯥꯕꯤꯈ꯭ꯔꯦ ꯑꯗꯨ ꯃꯇꯝꯗꯗꯤ
ꯌꯥꯝ ꯌꯥꯝ ꯍꯩꯌꯦ ꯀꯥꯕꯒ
ꯍꯧꯖꯤꯛꯀꯥꯟꯗꯤ ꯆꯥꯅꯤꯡꯗ꯭ꯔꯦꯗ ꯌꯦꯃꯟꯕꯒꯤꯔ
ꯑꯩꯗꯤ
ꯍꯩꯒꯨꯝꯕꯗꯤ ꯌꯥꯝ ꯄꯥꯝꯃꯦꯗ ꯁꯤꯟꯕꯗꯣꯀꯣ ꯌꯥꯝ ꯁꯤꯟꯗꯕꯗꯣ ꯃꯒꯦꯁꯨ ꯆꯥꯕ ꯐꯪꯗꯕ ꯀꯨꯏꯔꯦ ꯑꯩꯈꯣꯏꯗꯁꯨ ꯂꯩꯇꯕꯒꯤ
ꯑꯣ ꯑꯗ ꯂꯩꯕꯗꯣ
ꯎꯝ
ꯑꯥꯗ ꯂꯩꯕ ꯅꯪ ꯑꯥꯗ ꯂꯩꯌꯦꯗꯅ ꯑꯗꯨ ꯃꯐꯝꯗꯗꯤ ꯂꯩꯇꯦ ꯑꯣ
ꯑꯔꯤ ꯑꯗꯨꯗꯅ ꯍꯥꯏꯥꯏꯅ ꯂꯩ ꯏꯕꯗ꯭ꯔꯥ
ꯎꯝ
ꯑꯗꯨ ꯂꯩ ꯂꯩꯅꯤꯉꯥꯏꯗꯤ ꯌꯣꯟꯗꯤ ꯌꯣꯜꯂꯦ ꯂꯩꯗꯕ
ꯑꯣ
ꯅꯥꯟ ꯏꯃꯥꯟꯅꯕꯤꯒꯤ ꯃꯗꯣ ꯎꯝ ꯃꯝ ꯈꯣꯏꯔꯒ ꯇꯤꯡꯍꯟꯈꯤꯕ ꯏꯃꯥꯟꯅꯕꯤꯗꯣ
ꯑꯣ
ꯎꯝ ꯃꯥꯒꯤ ꯃꯣꯏ ꯃꯣꯏꯒꯤ ꯃꯃꯥꯅꯁꯨ ꯄꯤꯔꯛꯄꯅꯦ ꯍꯥꯎꯋꯦ ꯊꯨꯝꯃꯦ
ꯑꯣ
ꯀꯥꯏ ꯀꯅꯥꯒꯤꯅꯣ ꯈꯪꯗꯦ ꯍꯥꯎꯋꯦ ꯑꯗꯨꯁꯨ
ꯎꯝ ꯁꯤꯟꯕꯗꯤ ꯍꯥꯎꯗꯦꯗꯀꯣ ꯆꯥꯅꯤꯡꯗꯦ ꯑꯩꯗꯤ
ꯑ ꯁꯤꯟꯕꯗꯤ ꯃꯪꯒꯦꯗꯤ ꯁꯤꯟꯕꯗꯤ ꯆꯥꯅꯤꯡꯗꯦ ꯑ ꯍꯩꯅꯣꯁꯨ ꯌꯥꯝ ꯁꯤꯟꯕ ꯆꯥꯅꯤꯡꯗꯦ ꯑꯗꯨ ꯍꯧꯖꯤꯛ ꯑꯩꯅ ꯏꯃꯥꯟꯅꯕꯤ ꯍꯣꯏꯒꯤ ꯑꯩꯈꯣꯏꯒꯤ ꯍꯩꯅꯧꯗꯣ ꯍꯧꯕꯅꯦ ꯄꯥꯟꯗ꯭ꯔꯕꯣ ꯍꯟꯗꯛ ꯎꯗ꯭ꯔꯦꯅꯦ ꯃꯇꯝ ꯂꯣꯏ ꯑꯣꯏꯈ꯭ꯔꯕꯣ
ꯈꯪꯗꯦ ꯂꯣꯏꯒ꯭ꯔꯕ ꯃꯥꯜꯂꯦ
ꯃꯣꯏꯒꯤꯁꯨ ꯍꯥꯎꯋꯦ ꯎꯝ ꯃꯨꯟꯗꯕꯗꯣ ꯍꯦꯟꯅ ꯍꯥꯎꯋꯦꯕ ꯃꯣꯏꯒꯤꯗꯤ ꯍꯥꯏꯗꯤ ꯁꯤꯟꯗꯕꯒꯤꯀꯣ ꯌꯥꯝ ꯆꯥꯕ ꯌꯥꯏ ꯑꯗ ꯌꯥꯝ ꯁꯤꯜꯂꯗꯤ ꯆꯥꯕ ꯌꯥꯗꯦ ꯌꯥꯗꯣ
ꯎꯝ
ꯆꯥꯕ ꯌꯥꯔꯣꯏꯒ ꯌꯥꯝ ꯁꯤꯟꯕ ꯑꯣꯏꯔꯗꯤ ꯉꯁꯤ ꯆꯔꯥ ꯋꯥꯟꯗꯦ ꯆꯥꯛ ꯂꯥꯃꯛꯑꯦꯗ ꯉꯁꯤ ꯎꯇ ꯊꯣꯡꯕꯗꯣ ꯃꯍꯥꯎ ꯈꯔ ꯋꯥꯠꯂꯦ ꯍꯥꯎꯕꯗꯦꯅ ꯆꯥꯕ ꯌꯥꯗ꯭ꯔꯦ
ꯎꯝ ꯑꯩꯗꯤ ꯅꯨꯡꯊꯤꯜꯒꯤ ꯑꯣꯏꯅ ꯊꯣꯝꯕꯤꯕꯗꯣ
ꯎꯝ
ꯆꯠꯂꯝꯃꯦ ꯍꯥꯏꯅ ꯈꯔ ꯆꯥꯔꯦ
ꯁꯥꯇꯦ ꯍꯧꯖꯤꯛ ꯉꯥꯏꯍꯥꯛ ꯂꯩꯔꯒ ꯆꯥꯒꯦꯗ
ꯑꯣꯗꯤꯁꯨ ꯐꯖꯅ ꯊꯣꯡꯗꯤ ꯍꯥꯎꯕꯅꯦ ꯑꯗꯣ ꯏꯃꯥꯟꯅꯕꯤ ꯍꯧꯖꯤꯛ ꯑꯩꯅ ꯍꯥꯏꯕꯗꯣ ꯑꯗꯨꯗꯤ ꯑꯁ ꯆꯥꯛ ꯌꯦꯟꯁꯥꯡ ꯌꯥꯝ ꯊꯣꯡꯕ ꯍꯩ ꯐꯖꯅꯤ ꯃꯥꯒꯤ ꯈꯨꯠꯀꯤ ꯃꯍꯥꯎꯗꯣ ꯍꯥꯎꯋꯦꯕ ꯑꯅ ꯃꯗꯣꯁꯨ ꯍꯥꯞꯇꯤ ꯍꯥꯞꯄꯦ
ꯎꯝ
ꯃꯥꯒꯤ ꯎꯇꯤ ꯈꯨꯊꯣꯡꯒ ꯍꯥꯎꯋꯦ
ꯑꯣ ꯅꯪꯗꯤ ꯊꯣꯡꯕ ꯍꯥꯏꯕ꯭ꯔꯥ
ꯎꯇꯤꯗꯤ ꯍꯩꯗꯤꯔꯥ ꯀꯃꯥꯏꯅ ꯊꯣꯡꯕꯅꯣ ꯈꯪꯗꯦ ꯑꯃꯐꯥꯎ ꯊꯣꯡꯗ꯭ꯔꯤ
ꯎꯇꯤ ꯎꯇꯤ ꯊꯣꯡꯕꯗꯣ
ꯑꯥ
ꯌꯥꯝ ꯂꯥꯏꯕꯅꯤꯗ
ꯀꯨꯀꯔꯗ ꯊꯣꯡꯉꯗꯤ ꯌꯥꯝ ꯂꯥꯏꯕ ꯃꯥꯜꯂꯦꯀꯣ
ꯍꯣꯏ ꯀꯨꯀꯔꯗ ꯊꯣꯡꯉꯦꯗ ꯑꯩꯗꯤ
ꯑꯥ
ꯃꯍꯥꯎ ꯈꯔ ꯇꯣꯡꯉꯥꯂ ꯀꯨꯀꯔꯒꯤꯗꯤ
ꯑꯣ ꯊꯥꯎ ꯈꯔ ꯉꯧꯕꯗꯣ ꯍꯥꯎꯋꯦ ꯑꯩꯒꯤꯗꯤ
ꯎꯝ
ꯃꯥꯏꯒꯔꯦꯁꯟ ꯑꯝꯇ ꯂꯧꯊꯣꯛꯒꯦ ꯀꯣ
ꯍꯣꯏ
ꯎꯝ ꯌꯥꯔꯦ ꯌꯥꯔꯦ
ꯎꯝ
ꯉꯔꯥꯡꯗꯣ
ꯎꯝ
ꯑꯩꯒꯤ ꯐꯣꯟꯗꯣ ꯃꯩ ꯌꯥꯎꯗꯕ
ꯑꯣ
ꯁꯠꯗꯥꯎꯟ ꯆ ꯈꯦꯅꯥ
ꯑꯩꯁꯨ ꯍꯦꯛ ꯍꯧꯒꯠꯄꯗ ꯕꯦꯇ꯭ꯔꯤ ꯇ꯭ꯋꯦꯟꯇꯤ ꯈꯛꯇꯪ ꯉꯥꯏꯔꯤꯅꯦ
ꯎꯝ ꯉꯁꯤ ꯍꯧꯒꯠꯄꯗꯁꯨ ꯃꯩ ꯌꯥꯎꯗ꯭ꯔꯦ ꯑꯗꯣ ꯀꯩꯅꯣ ꯆꯠꯄꯗ ꯄꯨꯒꯦꯗꯤ ꯈꯟꯕꯅꯦ ꯑꯗꯨ ꯃꯩ ꯂꯥꯛꯀꯅꯤꯗ ꯄꯨꯕ ꯇꯜꯂꯦꯅꯀꯣ
ꯎꯝ
ꯄꯨꯗ꯭ꯔꯕ ꯑꯗꯨꯒ ꯍꯜꯂꯛꯄꯗ ꯃꯩꯁꯨ ꯂꯥꯛꯑꯝꯗꯦ ꯑꯗꯨꯅ ꯑꯩꯈꯣꯏꯒꯤ ꯕꯦꯇ꯭ꯔꯤ ꯃꯆꯥ ꯁꯣꯂꯔ ꯃꯆꯥ ꯆꯥꯗꯗ ꯆꯥꯔꯖ ꯇꯧꯔꯦ
ꯑꯣ
ꯄꯨꯡ ꯑꯍꯨꯝ ꯇꯧꯕꯁꯤꯗ ꯐꯨꯜ ꯑꯣꯏꯔꯦ ꯑꯩꯠꯇꯤ ꯐꯥꯏꯚ ꯑꯦꯠꯇꯤ ꯅꯥꯏꯟ ꯐꯥꯎꯗꯤ ꯀꯥꯏ ꯅꯥꯏꯟꯇꯤꯔꯣ
ꯄꯨꯡ ꯑꯍꯨꯝ ꯇꯧꯋꯦ ꯑꯁ
ꯐꯥꯁ ꯆꯥꯔꯖꯤꯡ ꯊꯣꯂꯛꯇꯦꯕ ꯆꯥꯔꯖꯤꯡꯗꯣ ꯁ꯭ꯂꯣ ꯑꯣꯏꯌꯦꯕ
ꯑꯣ
ꯇꯠꯄꯇꯁꯨ ꯊꯧꯑꯣ ꯃꯥꯔꯂ ꯇꯨ ꯇꯥꯕꯗ ꯑꯗꯨꯒ ꯍꯦꯛ ꯃꯩ ꯂꯥꯛꯑꯒ ꯁꯤꯗ ꯑꯃꯨꯛ ꯆꯥꯔꯖ ꯇꯧꯔꯦ
ꯍꯧꯖꯤꯛꯇꯤ ꯐꯨ ꯑꯣꯏꯔꯝꯃꯅꯤ ꯑꯗꯨꯗꯤ
ꯑ ꯁꯥꯣ ꯑ ꯀꯝ ꯊꯂꯦ
ꯍꯧꯖꯤꯛ ꯐꯨꯜ ꯑꯣꯏꯗ꯭ꯔꯦ ꯅꯥꯏꯟꯇꯤ ꯑꯩꯠꯇ ꯂꯩ
ꯑꯁ ꯅꯪꯗ ꯋꯥꯟꯅꯦꯅ
ꯍꯥꯥ
ꯑꯗꯨꯗꯤ ꯅꯪꯒꯤꯗꯤ ꯌꯥꯝꯃꯦꯅ ꯑꯩꯒꯤꯗꯤ ꯁꯤꯛꯁꯇꯤ ꯁꯚꯦꯟ ꯉꯥꯛꯇ ꯉꯥꯏꯑꯦ
ꯎ ꯃ ꯃ ꯃꯔꯈ ꯃꯥꯂꯦ
ꯍꯣꯏ
ꯃꯣꯏꯁꯦ ꯌꯥꯝ ꯃꯨꯠꯅꯤꯡꯉꯦꯗ ꯍꯩꯅꯗꯦ ꯉꯔꯥꯡꯗꯨꯁꯨ ꯃꯩꯗꯣ ꯑꯃꯨꯛ ꯂꯥꯏ ꯑꯃꯨꯛ ꯃꯨꯠꯂꯤꯦ ꯊꯥꯕ ꯌꯥꯗꯕꯩ ꯑꯣꯏꯔꯝꯅꯤꯀꯣ
ꯎꯝ ꯈꯔ ꯕꯦꯔꯥ ꯂꯩꯕ ꯃꯥꯜꯂꯦ
ꯎꯝ ꯃꯩꯁꯦ ꯌꯥꯝ ꯅꯨꯡꯉꯥꯏꯇꯦ ꯌꯨꯝꯗ ꯑꯗꯨꯒꯤ ꯂꯩꯕ ꯅꯨꯡꯉꯥꯏꯇꯦ ꯑꯗꯨ ꯃꯩꯒꯤ ꯃꯇꯥꯡꯗꯒ ꯅꯦꯠꯋꯥꯔꯛ ꯃꯇꯥꯡꯗꯗꯤ
ꯎꯝ
ꯀꯔꯤ ꯃꯈꯣꯟꯠꯅꯣ ꯇꯥꯏ
ꯀꯔꯤ ꯃꯈꯣꯟ ꯇꯥꯕ꯭ꯔꯣ
ꯎ ꯀꯨꯀ ꯀꯨꯀ ꯀꯣꯟ ꯐꯦꯡ ꯃꯍꯂꯦ
ꯑꯩꯔꯣ
ꯅꯠꯇꯦꯗ ꯎꯝ ꯊꯣꯔꯣꯏꯗꯣ
ꯑꯣ ꯑꯣ
ꯀꯩꯅꯣ ꯇꯧꯕ
ꯊꯔꯣꯏꯒꯤ ꯃꯃꯥꯏ
ꯊꯔꯣꯏꯒꯤ ꯃꯨꯀꯨꯞ ꯍꯥꯏꯒꯦꯔꯥ ꯃꯨꯈꯨꯞ ꯍꯥꯏꯒꯦꯔꯥ ꯈꯪꯗꯦ ꯑꯗꯣ ꯁꯦꯡꯗꯣꯛꯄ
ꯑꯣ ꯅꯣꯏꯒꯤ ꯆꯥꯛꯈꯨꯝꯗꯣ ꯑ ꯅꯣꯏꯒꯤ ꯐꯃꯨꯡ ꯀꯩ ꯍꯥꯏꯅꯤ ꯑꯃꯗ ꯑꯣꯏꯕꯣ ꯃꯈꯥꯗ ꯑ ꯀꯩꯅꯣꯒꯤ ꯃꯅꯥꯛꯇ ꯎꯝ
ꯀꯤꯆꯦꯟ ꯑꯅꯧꯕ ꯁꯨꯕꯒꯤꯀꯣ
ꯑꯣ ꯑꯗꯨꯗꯤ ꯑꯣ ꯑꯃꯗꯨꯗꯤ ꯑ ꯀꯩꯅꯣꯒꯤ
ꯑꯣ ꯃꯣꯏꯗꯤ ꯑꯁꯤꯗ ꯂꯩꯇꯦꯗꯅ ꯑꯁ ꯑꯗꯨꯗꯤ ꯃꯥꯏ ꯇꯥꯎꯕ ꯌꯥꯗꯦ ꯒꯦꯁ ꯈꯛꯇ ꯊꯝꯕ
ꯑꯂꯨ ꯒ꯭ꯌꯥꯁꯇ ꯊꯣꯡꯉꯅ ꯍꯥꯏꯗꯤ ꯌꯥꯝ ꯁꯥꯏꯌꯦꯅ ꯍꯟꯗꯛꯇꯤ
ꯑꯩꯈꯣꯏꯗꯤ ꯃꯥꯏ ꯁꯤꯖꯤꯟꯅꯗ꯭ꯔꯗꯤ ꯌꯥꯗꯦꯗ
ꯁꯤꯡꯗ ꯊꯣꯡꯗ꯭ꯔꯗꯤ ꯌꯥꯗꯦ ꯍꯥꯏꯔꯣ
ꯌꯥꯏꯌꯦ ꯅꯪꯁꯨ ꯌꯥꯏꯑꯦ ꯃꯈꯥꯗ ꯁꯨ ꯅꯠꯇꯦꯕꯀꯣ ꯅꯪꯒꯤꯗꯣ
ꯑꯩꯁꯨ ꯆꯠꯅꯤꯡꯈ꯭ꯔꯦꯗ
ꯀꯗꯥꯏ
ꯑꯥꯗ
ꯏꯁ ꯆꯠꯂꯨꯅꯦ
ꯆꯠ ꯆꯠꯅꯤꯡꯉꯥꯏꯗꯣ ꯍꯣꯔꯦꯟꯂ ꯍꯌꯦꯡꯂ ꯑꯃꯨꯛ ꯍꯥꯏꯔꯛꯀꯅꯤ ꯍꯥꯏꯌꯦꯅꯦ
ꯑꯣ
ꯀꯔꯤ ꯆꯠꯂꯗꯤ ꯆꯍꯤ ꯑꯅꯤ ꯑꯍꯨꯝꯒꯨꯝꯕ ꯊꯣꯛꯂꯛꯑꯣ ꯑꯦ ꯁꯦꯟ ꯇ꯭ꯋꯦꯟꯇꯤ ꯑꯩꯠꯇ ꯅꯤꯅꯦ ꯊꯣꯛ ꯌꯥꯎꯔꯔꯣꯏꯗ
ꯃꯄꯨꯟꯁꯤꯗ ꯑꯃꯨꯛꯀ ꯎꯔꯔꯣꯏꯅꯦ ꯑꯗꯨꯒꯨꯝꯕ ꯀꯨꯝꯍꯩꯗꯨꯗꯤ
ꯏꯁ ꯌꯨꯝꯅ ꯐꯖꯕꯅꯦ
ꯌꯨꯝꯅ ꯐꯖꯕꯅꯦ ꯀꯔꯤ ꯇꯧꯋꯦ ꯑꯗꯨ
ꯑꯗꯨ ꯑꯣꯏꯔꯁꯨ ꯃꯤ ꯃꯤ ꯃꯌꯥꯝ ꯂꯥꯛꯇꯣꯏ ꯅꯠꯇ꯭ꯔꯣ
ꯈꯪꯗꯦꯗ ꯑꯩꯁꯨ
ꯍꯥꯏꯗꯤ ꯑꯁꯤ ꯈꯨꯟ ꯄꯨꯂꯞ ꯄꯥꯔꯠ ꯃꯉꯥ ꯂꯣꯏꯅꯃꯛ ꯅꯠꯇ꯭ꯔꯣ
ꯑꯩꯁꯨ ꯈꯪꯗꯦꯕ
ꯎꯝ ꯑꯗꯨ ꯑꯣꯏꯗꯤ ꯏꯀꯥꯏꯔꯦꯅ ꯃꯤ ꯃꯃꯥꯡꯗ ꯍꯥꯏꯗꯤ ꯎꯝ ꯇꯜꯂꯦ ꯌꯨꯝꯖꯦ ꯃꯤ ꯃꯤ ꯂꯥꯛꯑꯁꯨ ꯇꯨꯝꯐꯝꯖꯨ ꯂꯩꯇꯦ
ꯃꯤꯒꯤꯗꯃꯛ ꯁꯥꯕꯤꯕ꯭ꯔꯣꯅꯦ ꯌꯨꯝꯁꯤꯕꯨ ꯑꯩꯈꯣꯏꯒꯤꯗꯃꯛ ꯂꯩꯔꯗꯤ ꯂꯣꯏꯔꯦ ꯗꯅ